ꯍꯜꯂꯣ
ꯇꯥꯗꯔꯣ
ꯇꯥꯏ ꯇꯥꯏ
ꯄꯨꯡꯈꯥꯏ ꯑꯃ ꯂꯩꯔ ꯈꯨꯝꯃꯛꯄꯗꯨꯗ ꯌꯥꯗ꯭ꯔꯕ ꯈꯜꯂꯨꯔꯦ
ꯎ ꯄꯨꯡꯈꯥꯏ ꯌꯧꯕ ꯍꯥꯏꯁꯦ
ꯄꯨꯡ ꯑꯃ ꯂꯩꯔꯦ ꯈꯨꯝꯍꯩꯅꯤ ꯅꯪꯒꯤꯗ ꯍꯜꯂꯧ ꯀꯥꯏꯅ
ꯑ ꯑꯩꯗꯤ ꯇꯥꯗꯕ ꯑꯗꯨꯗꯤ
ꯅꯪꯒꯤꯗꯣ
ꯑ ꯑꯥ ꯄꯈꯠ ꯂꯩꯒꯦ ꯁꯤꯒꯗꯧꯔꯦ ꯑ ꯍ
ꯍꯔꯠ꯭ ꯅꯔꯦ ꯍꯔꯠ ꯅꯥꯔꯦ
ꯏꯁꯤꯡ ꯌꯥꯝ ꯊꯥꯛ ꯑꯣ ꯍꯥꯏꯕꯥ ꯍꯥꯔꯠ꯭ ꯅꯔꯗꯤ
ꯐꯥꯒꯤ ꯇꯧꯕꯅꯦ
ꯑꯍꯥꯎꯕꯒꯨꯝꯕꯗꯤ ꯆꯥꯕ ꯌꯥꯗꯕ꯭ꯔꯣ
ꯏꯁꯤꯡ ꯃ ꯊꯛꯄ ꯐꯠꯩ ꯍꯥꯏꯕ ꯂꯩꯇꯦꯗ ꯀꯩꯅꯣꯅꯦ ꯑꯍꯥꯎꯕꯁꯦ ꯆꯥꯝꯃꯜꯂꯗꯤ ꯐꯠꯇꯕꯅꯦꯀꯣ
ꯀꯩꯒꯤ
ꯑꯣ ꯎꯝ ꯀꯩꯅꯣ ꯊꯥꯎ ꯌꯥꯝꯕ ꯄꯣꯠ ꯐꯠꯇꯕꯅꯤ ꯍꯥꯎ ꯌꯥꯃꯗꯤ ꯐꯦꯠꯁꯨ ꯌꯥꯝ ꯈꯜꯂꯅꯤ ꯐꯠꯇꯣ ꯏ ꯆꯦꯟ ꯎꯝ
ꯑꯩꯈꯣꯏꯗꯤ ꯑꯗꯨꯝ ꯐꯤꯒꯔ ꯇꯥꯔ ꯂꯩ
ꯑꯥ ꯑꯥ ꯌꯥꯝ ꯅꯨꯡꯉꯥꯏꯕ ꯋꯥꯔꯤ ꯁꯤꯅꯦ ꯐꯤꯒꯔ ꯇꯥꯕꯗ ꯌꯥꯝ ꯍꯔꯥꯎꯗ꯭ꯔꯣ ꯅꯪꯗꯤ ꯑꯗꯨꯅ ꯌꯥꯝ ꯍꯔꯥꯎꯇ꯭ꯔꯧ ꯀꯩꯒꯤ ꯑꯃꯣ
ꯎꯝ ꯑꯩꯁꯦ ꯅꯣꯏꯗꯦꯕ ꯅꯣꯏꯕꯁꯦ ꯁꯨꯡ ꯅꯣꯏ ꯅꯣꯏꯗꯦꯕꯀꯣ
ꯎꯝ ꯑꯗꯨ ꯈꯠꯇ꯭ꯔ ꯑꯗꯨꯅ ꯐꯠꯇ꯭ꯔꯣ
ꯍꯟꯊꯕ ꯊꯨꯏꯕ ꯑꯩꯁꯦ ꯍꯪꯒꯠꯄꯁꯨ ꯍꯪꯒꯠꯄꯗꯤ ꯌꯥꯝ ꯀꯨꯏꯅ ꯆꯪꯉꯦꯕꯀꯣ ꯑꯗꯨꯒ ꯍꯟꯊꯕꯗꯤ ꯌꯥꯝ ꯊꯨꯕ
ꯃꯤ ꯑꯗꯨꯒꯨꯝꯕꯗꯣ ꯃꯤ ꯅꯨꯄꯤ ꯈꯣꯏꯒꯤꯗꯤ ꯀꯩꯁꯨ ꯀꯥꯏꯗꯦꯗ ꯃꯣꯏ ꯅꯨꯄꯤ ꯈꯣꯏꯗꯤ ꯑꯗꯨ ꯄꯥꯝꯕꯒꯤꯅ ꯇꯥꯅꯤꯡꯕꯒꯤ
ꯍꯣꯏ ꯀꯃꯟꯗꯁꯨ ꯈꯤꯇꯪ ꯅꯣꯏꯅꯤꯡꯕ ꯃꯇꯥꯡ ꯂꯥꯛꯑꯦꯗꯅꯀꯣ ꯑꯗꯣ ꯍꯥꯡꯒꯠꯄꯗ ꯊꯨꯗꯦꯕ
ꯆꯥꯏ ꯊ ꯐꯔꯦ ꯆꯥꯗ ꯏꯁꯀꯤꯞ ꯑꯗꯨꯝ ꯇꯧ ꯂꯩꯔꯦ
ꯍꯣꯏ ꯑꯗꯨꯒꯤ ꯑꯗꯨꯒꯤꯔꯥ ꯈꯪꯗꯦ
ꯎꯝ ꯑꯗꯨ ꯏ
ꯃꯠꯇꯦꯗ
ꯆꯥꯛ ꯆꯥꯗꯗꯤ ꯣꯏꯗ꯭ꯔ
ꯁꯤꯗꯦ ꯅꯪ ꯌꯦꯡꯉꯨ ꯁꯤ ꯇꯝ
ꯍ ꯁꯤꯒꯦꯗꯣꯏ ꯆꯥꯛ ꯇ ꯆ
ꯂꯔꯤꯅꯦ ꯑꯗꯨꯗꯤ
ꯃ ꯂꯩꯦꯔꯥ ꯗꯔ ꯄꯔꯕꯤꯕꯣꯝ
ꯄꯦꯔꯥꯒꯤ ꯕꯣꯝ ꯌꯦꯡꯉꯕ
ꯌꯦ ꯁ ꯂꯣꯁꯤꯣꯁꯤꯗꯤ ꯊ ꯀꯌꯥ ꯌꯦ
ꯕꯦꯔꯥꯒꯤ ꯕꯣ ꯅꯨꯡꯉꯥꯏꯕꯅꯦ
ꯎꯝ
ꯀꯩꯗꯧꯗꯣꯏꯅꯣ ꯈꯪꯗ꯭ꯔꯦꯗ ꯃꯇꯝ ꯂꯦꯟꯕꯗ ꯋꯥꯔꯦ ꯐꯣꯟ ꯄꯥꯏꯕꯁꯨ ꯋꯥꯔꯦ
ꯋꯥꯔꯦ
ꯋꯥꯔꯦ ꯐꯣꯟ ꯕꯣꯜꯁꯦ ꯑꯁ ꯊꯋꯥꯏ ꯌꯥꯝ ꯅꯨꯡꯉꯥꯏꯅꯦ ꯑꯗꯨꯒꯕ
ꯑꯣ
ꯑꯇꯩ ꯑꯇꯩ ꯃꯦꯁꯤ ꯅꯨꯡꯁꯤ ꯔꯣꯅꯥꯜꯗꯣ ꯂꯩꯍꯧꯕ ꯑꯣꯏꯇꯥꯔꯗꯤ ꯅꯨꯡꯉꯥꯏꯒꯗꯕ
ꯑꯥ ꯑꯥ
ꯑꯩꯅ ꯈ꯭ꯋꯥꯏ ꯉꯥꯎꯖꯕ ꯃꯤꯅꯦꯕ
ꯌꯥꯝ ꯅꯨꯡꯉꯥꯏꯇꯦꯦ ꯅꯪ ꯄꯥꯎ ꯑꯗꯨꯃꯥꯏꯅ ꯇꯧꯔꯗꯤꯀꯣ ꯑꯁ ꯍꯣꯏꯗꯤ ꯎꯝ ꯋꯥ ꯀꯞꯀ ꯇ ꯅꯨꯡꯉꯥꯏ ꯇꯃꯦ ꯀꯞ ꯔꯥꯡ ꯀꯞ ꯑꯗꯨ ꯑꯗꯨꯃ ꯏ ꯃꯤꯅꯊꯦꯃ ꯑꯗꯨꯝ ꯀꯞꯄ ꯂꯩꯕꯤꯔꯤ
ꯑꯁꯅꯨꯡꯁꯤꯗ ꯅ ꯆꯥꯥꯛ ꯐꯖ ꯆꯥꯅ ꯊ
ꯅꯪꯅ ꯕꯨꯛ ꯐꯠꯇꯕꯩꯔꯥ ꯈꯪꯗꯦ ꯂꯤꯛꯄꯩꯔꯥ ꯈꯪꯗ꯭ꯔꯦꯗ
ꯎꯝ ꯎ ꯍꯦꯒꯣꯟꯅ ꯇꯅꯤꯔꯄꯖ
ꯅꯪ ꯍꯣꯏꯗꯦꯅꯄ
ꯑ
ꯅꯪꯅ ꯑꯣꯏꯗꯣꯏ ꯅꯠꯇ꯭ꯔꯣ
ꯑ ꯑꯣꯏꯖꯥꯗꯥ ꯈꯪꯂꯗꯦꯅꯦ
ꯈꯪꯗꯕ ꯌꯥꯔꯣꯏ ꯍꯣꯏ ꯍꯥꯏꯌꯣ
ꯍꯣꯏ ꯍꯣꯏ ꯑꯩ
ꯒ꯭ꯌꯥꯟꯒ ꯇꯥꯗ꯭ꯔꯦꯗ ꯍꯤꯟꯖꯥꯡ ꯑꯍꯥꯎꯕ ꯆꯥꯕꯗꯩ ꯃꯤꯗꯤ ꯀꯩꯅꫭꯝ ꯇꯧꯏ ꯀꯣ
ꯀꯩꯅꫭꯝ ꯇꯧꯕ ꯑꯩꯒꯤꯁꯨ ꯑꯍꯥꯎꯕꯁꯨ ꯆꯥꯔꯒ ꯀꯩꯗꯣꯝ ꯇꯧꯕ꯭ꯔꯥ ꯌꯦꯡꯁꯦ ꯅꯪꯁꯨ
ꯆꯥꯔꯨꯔꯒꯦ ꯄꯨꯡ ꯑꯍꯨꯝ ꯇꯥꯔꯀꯥꯟꯗ
ꯑꫭ ꯑꫭ ꯇꯥꯗꯧꯔꯦꯅꯦ ꯑꯗꯨꯗꯤ ꯃꯌꯥꯝ ꯌꯥꯝ ꯆꯥꯎ ꯀꫭ ꯌꯥꯝ ꯌꯥꯝ ꯆꯥꯎꯕ
ꯆꯥꯥꯒꯦ
ꯎꯝ ꯉꯥ ꯑꯗꫭꯏꯒꯁꯨ ꯂꯩꯔꯕꯁꯤꯕꯨ ꯑꯍꯥꯎꯕꯗꯨ ꯑꯥ ꯉꯥ ꯈꯣꯏ ꯊꯣꯡꯕꯁꯨ ꯂꯩꯔꯝ ꯑꯍꯥꯎ ꯍꯥꯎ ꯇꯕꯗꯨ
ꯍꯣꯏ ꯑꯗꯨ ꯑꯩꯅ ꯊꯣꯡꯕꯅꯤꯅ ꯍꯥꯎꯒꯅꯤ
ꯎꯝ ꯌꯥꯝ ꯆꯥꯅꯤꯡꯉꯛꯇ꯭ꯔ ꯑꯩꯅ ꯍꯥꯏꯒꯤ ꯕꯩ
ꯑꯦꯁ
ꯄꯨꯡ ꯑꯍꯨꯝ ꯇꯥꯔꯀꯥꯟ ꯆꯥꯔꯒꯦ ꯑꯗꯨꯒꯇ ꯀꯩꯅꯣ ꯇꯧꯔꯒꯦ
ꯑꯠ ꯐꯠ ꯐꯠ ꯇꫭꯠꯁꯤꯜꯂꯒ ꯑꯗꯨꯝ ꯅꯝꯁꯤꯟꯕ ꯆꯪꯒ꯭ꯔꯅꯤ ꯂꯣꯠꯁꯤꯟꯕ ꯅꯨꯡꯉꯥꯏꯔ ꯍꯥꯏ ꯇꯧ
ꯑꯩꯗꯤ ꯐꯤꯂꯝ ꯌꯦꯡꯒꯅꯤ ꯐꯤꯂꯝ ꯌꯦꯡꯉꯒ ꯆꯥꯒꯅꯤ
ꯀꯨꯏꯔꯝꯒꯅꯤꯀꯣ ꯑꯗꯨꯗꯤ ꯃꯤ ꯐꫭꯟ ꯄꯥꯏꯔꯒ ꯃꯤ ꯐꫭꯟ ꯄꯥꯔꯒ ꯆꯥꯛ ꯆꯥꯕꯗꫭ ꯆꯦ ꯇꯞ ꯇꯞ ꯆꯥꯏꯅꯤ ꯑꯩꯗꯤ ꯍꯩꯒꯟꯗꯦ ꯑꯗꯨꯃꯥꯏꯅ ꯇꯧꯕꯗꯣ
ꯑꯗꯨꯝ ꯅꯨꯡꯉꯥꯏꯌꯦ ꯐꯣꯟꯗꯣ ꯋꯥꯔꯤ ꯇꯥꯔꯒ ꯑꯣꯏꯔꯁꯨ ꯀꯣ ꯏꯁꯇꯣꯔꯤꯒꯨꯝꯕ ꯇꯥꯏꯌꯦꯕꯀꯣ ꯑꯗꯨ ꯑꯣꯏꯔꯁꯨ ꯆꯥꯏ ꯑꯗꯒꯤꯗꯤ ꯐꯤꯂꯝꯁꯨ ꯌꯦꯡꯉꯤ ꯔꯤꯜꯁꯁꯨ ꯌꯦꯡ ꯪꯉꯤ ꯌꯦꯡꯗꯅ ꯆꯥꯕ ꯅꯨꯡꯉꯥꯏꯇꯦ
ꯑ ꯃꯤꯁꯤꯡꯁꯦ ꯍꯩꯅꯈ꯭ꯔ ꯃꯥꯜꯂꯦꯀꯣ ꯁꯨꯃꯥꯏꯅ ꯇꯧꯕ ꯑꯁꯤꯗꯁꯨ ꯀꯣ ꯃꯤ ꯃꯌꯥꯝ ꯂꯩꯕ꯭ꯔꯥ ꯑꯗꯨꯃꯥꯏꯅ ꯇꯧꯕꯗꫭ ꯎꯝ ꯐꫭꯟ ꯑꯗꯨꯝ ꯌꯦꯡꯉꯒ ꯐꫭꯟ ꯑꯗꯨꯝ ꯌꯦꯡꯉꯒ ꯆꯥꯛ ꯆꯥꯕꯗꯨ
ꯍꯥꯥ
ꯃꯣꯏꯗꯤ ꯆꯥꯛ ꯆꯥꯕ ꯇꯞꯄꯅꯦꯕ ꯑꯗꯨꯃꯥꯏꯅ ꯐꫭꯟ ꯌꯦꯡꯉ ꯆꯥꯕ ꯈꯩꯗꫭ
ꯇꯦꯗ ꯊꯨꯅ ꯆꯥꯒꯦꯁꯨ ꯉꯝꯃꯤ ꯇꯞꯅ ꯆꯥꯒꯦꯁꯨ ꯉꯝꯃꯤ ꯑꯗꯨꯝ ꯉꯝꯃꯤ
ꯎꯝ ꯐꯨꯜꯂ ꯁꯤꯅꯤꯀꫭ ꯅꯪ
ꯁꯤꯘ꯭ꯔꯗꯤ ꯐꯔ ꯗꯝ
ꯎꯝ ꯎꯝ ꯅꯪꯁꯤ ꯖꯥꯠ ꯖꯥꯠ ꯁꯨꯝ ꯉꯥꯡꯉꯤꯗ
ꯑꯩ ꯇ ꯁꯤꯅꯤꯡꯉꯕꯅꯤꯀꯣ ꯁꯤꯎ ꯌꯥꯗꯗꯅ ꯂꯩꯔꯤꯅꯤ
ꯑ ꯍꯧꯖꯤꯛ ꯂꯦꯞꯈꯠꯂꯒ ꯍꯦꯛ ꯂꯦꯞꯈꯠꯄꯗ ꯀꯩꯅꯣꯗ ꯊꯣꯃꯒ ꯅꯪ ꯎꯝ
ꯍꯥꯏ ꯍꯩꯗꯦ ꯍꯥꯏ ꯍꯩꯗꯦ ꯍꯥꯏꯕ꯭ꯔꯥ
ꯗꯛ ꯀ ꯂꯥꯎꯅ ꯀꯩꯅꯣꯒ ꯏꯋꯥ ꯋꯥꯗꯕꯤꯗꯀꯣ ꯍꯤꯛ ꯀ ꯂꯥꯎꯅ ꯁꯤꯈ꯭ꯔꯕ ꯁꯣꯔꯒ ꯈꯪꯊꯤꯡꯒ ꯊꯤꯡꯉꯒ ꯑꯁ ꯑꯗꯨꯗꯤ ꯅꯨꯡꯉꯥꯏꯅꯤ
ꯑꯩꯉꯣꯟꯗ ꯑꯋꯥꯕ ꯄꯤꯗꯕꯤꯗ ꯗꯥꯛ ꯂꯥꯎ ꯁꯤꯕꯗꯣ
ꯎꯝ ꯖꯥꯠ ꯖꯥꯠꯅꯦ ꯆꯥꯛ ꯆꯥꯒꯗꯕ ꯑꯣꯏꯔꯕꯅꯤ ꯅꯪ ꯆꯥꯛ ꯆꯥꯔꫭꯀꫭ
ꯀꯩꯑꯕꯥ
ꯆꯥꯛ ꯆꯥꯗꯕꯩꯔ ꯖꯥꯠꯖꯥꯠ ꯌꯥꯝ ꯉꯥꯡꯕ ꯍꯧꯔꯦꯕ ꯆꯥꯛ ꯆꯤꯕꯤꯌꯨ ꯆꯥꯛ ꯆꯥꯕꯤꯌꯨ
ꯅꯠꯇꯦ ꯁꯤꯅꯤꯡꯉꯛꯑꯦ ꯍꯥꯏꯇꯥꯔꯦ ꯊꯃꯣꯏꯁꯦ ꯀꯥꯏꯔꯦ
ꯊꯜꯂꯗꯤ ꯈ ꯐꯒꯠꯗ꯭ꯔ ꯈꯪꯗꯅꯁ
ꯊꯃꯣꯏꯁꯦ ꯀꯥꯏꯔꯦ ꯑꯁꯨꯛ ꯀꯨꯏꯅ ꯂꯩꯔꯛꯄꯁꯦ ꯁꯨꯝ ꯀꯥꯏꯔ ꯏꯀꯥꯏ ꯂꯥꯛꯄꯁꯦ ꯈꯥꯡꯕ ꯂꯥꯛꯄ ꯉꯝꯃꯛꯇ꯭ꯔꯦ ꯑꯁ
ꯊꯥꯡ ꯊꯥꯡꯕ ꯀꯟꯕꯩꯀꯣ ꯀꯩꯅꯣꯩ ꯀꯩꯅꯣ ꯂꯩ ꯍꯥꯏꯕ ꯊꯥꯡꯕ ꯀꯟ ꯀꯝꯕ
ꯑꯗꯨ ꯈꯜꯂꯒ ꯉꯥꯏꯕꯅꯦ ꯑꯗꯣ ꯎꯄꯥꯏ ꯂꯩꯇ꯭ꯔꯦꯅꯦ ꯑꯩꯅ ꯋꯥꯈꯠꯂꯛꯏꯁꯦ ꯊꯥ ꯇꯔꯦꯠꯃꯨꯛ ꯁꯨꯔꯦꯕꯀꯣ
ꯌꯥꯝꯗ꯭ꯔ ꯑꯗꯨꯗꯤ ꯀꯨꯏꯗ꯭ꯔꯥ
ꯁꯨꯔꯦꯕ ꯑꯗꯨꯅ ꯑꯩ ꯈꯥꯡꯕ ꯉꯝꯕꯒꯤ ꯍꯣꯏ ꯈꯥꯡꯕꯗꯤ ꯌꯥꯝ ꯉꯝꯃꯦ ꯍꯥꯟꯅꯒ ꯍꯥꯏꯔꯨꯔꯗꯤ ꯑꯗꯨ ꯑꯣꯏꯇꯥꯔꯁꯨꯨꯝ ꯈꯪꯗꯦ ꯑ ꯌꯥꯝ ꯣꯡ ꯑꯃꯨꯛꯁꯨ ꯌꯥꯝ ꯅꯨꯡꯉꯥꯏ ꯑꯃꯨꯛꯁꯨ ꯌꯥꯝ ꯅꯨꯡꯉꯥꯏꯇꯦ
ꯑꯝ
ꯀꯩꯅꯩꯅꯣ ꯑꯦ
ꯑ ꯑꯗꯨꯗꯤ ꯑ ꯑꯗꯨꯗꯤ ꯐꯥꯒꯠꯂꯕꯅꯤꯅ ꯀꯩꯁꯨ ꯈꯜꯂꯔꯨ ꯀꯩꯅꯣ ꯐꯥꯔꯛꯑꯦ ꯍꯥꯏꯅ ꯑꯗꯨꯝ ꯈꯜꯂꯨꯨꯔꯏ ꯀꯣꯏꯅꯣ
ꯌꯥꯝ ꯄꯣꯖꯤꯇꯤꯚ ꯌꯥꯝ ꯌꯥꯝ ꯄꯣꯖꯤꯇꯤꯚ ꯑꯣꯏꯅ ꯂꯩꯉꯕ
ꯄꯣꯖꯤꯇꯤꯚ ꯑꯣꯏꯅ ꯑꯩ ꯋꯥꯈꯜꯗ ꯄꯣꯖꯤꯇꯤꯚ ꯑꯣꯏꯅ ꯈꯟꯗꯣꯛꯑꯦ ꯈꯟꯗꯣꯛꯑꯒꯁꯨ ꯑꯃ ꯉꯥꯛꯇꯪ ꯂꯩꯔꯒ ꯑꯁ ꯇꯧꯔꯒ
ꯎꯝ
ꯍꯦꯛꯇ ꯈꯜꯂꯛꯄ ꯍꯥꯏꯇꯥꯔꯦ ꯅꯨꯡꯉꯥꯏꯇꯕꯦ ꯍꯥꯏꯕꯅꯤ ꯁꯦꯠ ꯑꯣꯏꯔꯛꯑꯦꯕ ꯑꯗꯨꯝ ꯈꯜꯗꯀꯣ ꯄꯣꯖꯤꯇꯤꯚ ꯑꯣꯏꯅ ꯈꯜꯂꯁꯨ ꯁꯦꯠꯇꯨꯗꯤ ꯑꯗꯨꯝ ꯑꯣꯏꯕ
ꯍꯥꯎ ꯆꯥꯎ ꯍꯥꯎ
ꯑꯁ ꯑꯍꯥꯎꯕꯅꯈ ꯌꯥꯕ ꯅꯠꯇꯦ ꯑꯍꯥꯎꯕꯁꯨ ꯑꯩꯗꯤ ꯆꯥꯕ ꯌꯥꯗ꯭ꯔꯦꯕ ꯍꯥꯏꯕꯗꯤ ꯑꯁ ꯌꯥꯝ ꯂꯩꯈ꯭ꯔꯦ ꯀ ꯆꯥꯕ ꯌꯥꯗꯕ ꯆꯝꯐꯨꯠꯇ ꯑꯗꯨꯝ ꯆꯥꯕ ꯂꯩꯔꯝꯃꯦ
ꯎꯝ ꯅꯪꯦꯁꯤ ꯌꯥꯝ ꯁꯤꯔꯦꯁ
ꯁꯤꯁꯣꯏ ꯅ ꯀꯩꯅ
ꯍ ꯁꯤꯋꯦ ꯁꯋꯦꯔꯦ ꯌꯥꯝ ꯀꯕꯣ ꯌꯥꯝ ꯑꯣ
ꯑꯀ ꯀꯥꯀꯤꯌꯨ ꯀꯣ
ꯎ
ꯃꯤ ꯀꯤꯗ꯭ꯔꯦꯁꯨꯏ ꯀꯣ
ꯑ
ꯑꯩ ꯅꯪ ꯁꯛ ꯈꯪꯗꯦꯉꯣ
ꯑꯣ ꯑꯩꯕꯨꯗꯤꯤ ꯍ ꯅꯪꯕꯗꯤ ꯆ ꯎꯒꯦ ꯑꯥ ꯑꯥ ꯑꯥ ꯀ
ꯎꯍꯜꯂꯑꯔꯣꯏ ꯅꯪꯒꯤꯁꯨ ꯎꯍꯟꯗ꯭ꯔꯕꯅꯤꯅ
ꯏꯅ ꯀꯩꯅ ꯇꯁ ꯑꯩꯗꯤ ꯀꯅꯗꯨꯁꯨ ꯑ ꯄꯩꯅꯗꯒꯤ ꯐꯖꯟ ꯐꯒꯦꯗ
ꯀꯔꯤꯗ
ꯃꯤ ꯄꯨꯁꯇꯣ ꯌꯥꯝ ꯇꯧꯕ ꯍꯥꯏ ꯍꯩꯕ ꯍꯥꯏꯇꯥꯔꯦ
ꯀꯩꯗ ꯎꯏꯅꯣ
ꯄꯁꯒꯝꯗ
ꯏꯟꯁꯇꯗ
ꯎꯝ
ꯑꯩꯁꯦ ꯀꯃꯥꯏꯅ ꯎꯔꯤꯕ
ꯏꯁꯁ ꯍꯣꯏ ꯅꯪ ꯑꯩ ꯅꯪ ꯐꯣꯂꯣ ꯇꯧꯋꯦ ꯍꯥꯏꯅ ꯊꯪꯂꯝꯝꯃꯣꯏꯀꯣ ꯍꯪꯗꯕ꯭ꯔ
ꯈꯪꯗꯦ
ꯊꯗ ꯇꯅ ꯑ
ꯇꯧꯕ꯭ꯔꯅꯦ ꯑꯁꯦꯡꯉꯒꯦ
ꯍꯣꯏ
ꯍꯧꯗꯦ
ꯍꯣꯏ ꯍꯣꯏ ꯆꯧꯗ ꯆꯧ ꯆ
ꯀꯃꯥꯏ ꯀꯃꯥꯏꯅꯣ ꯌꯥꯝ ꯅꯣꯛꯅꯤꯡꯉꯤꯅꯦ
ꯑ ꯔꯗ꯭ꯔꯥ ꯏꯁ
ꯀꯃꯥꯏꯅ ꯈꯪꯗꯅ ꯇꯧꯔꯤꯅꯣ ꯍꯥꯏꯕꯅꯤꯗ
ꯌꯥꯝꯝ ꯁꯨꯠ ꯔ ꯑꯗꯨ
ꯍꯥꯟꯅ ꯑꯣꯜꯔꯦꯗꯤ ꯑꯣꯏꯔꯒ ꯂꯩꯔꯝ
ꯎꯝ ꯑꯣꯏꯔꯝꯗꯦ ꯑꯩꯅ ꯅꯪꯉꯣꯟꯗ ꯀꯩꯅꯣ ꯑꯃ ꯅꯨꯃꯤꯠ ꯑꯃ ꯑꯃ ꯂꯗ ꯊꯥꯔꯛꯄꯗꯅꯤ ꯁꯤꯅꯕꯒꯤ ꯀꯣꯇ
ꯂ ꯊꯛꯇ ꯊꯔꯛꯄꯗꯣ
ꯍꯥ
ꯑꯗꯨꯗꯒꯤ
ꯑꯩꯅ ꯅꯪꯉꯣꯟꯗ ꯊꯥꯔꯛꯄ
ꯑꯩꯅ ꯑꯩꯅ
ꯈꯪꯗ꯭ꯔꯦꯅꯦꯍꯦ ꯆꯦꯛ ꯇꯧꯒꯦꯀꯣ
ꯌꯦꯦꯒꯅꯣ ꯌꯦꯦꯒꯅ
ꯁꯤꯁꯦ ꯁꯤꯌꯔ ꯇꯧꯔꯛꯑꯦ ꯑꯗꯨꯗꯨꯒ ꯀꯃꯥꯏꯅ ꯈꯪꯗꯕ
ꯑꯡ ꯆꯉꯒ ꯍꯥꯥ ꯑꯦ ꯁꯨꯀꯥ ꯅ ꯑꯅꯤ ꯑꯗꯨ ꯐꯣꯂꯣ ꯇꯧꯋꯦ ꯍꯥꯏ ꯂꯣꯏꯔꯦ
ꯆꯥꯡꯅꯤ
ꯈꯤꯇꯪꯅꯦ ꯅꯪꯒꯤꯗꯨꯣ ꯎꯔꯦ ꯐꯣꯂꯣ ꯇꯧꯔꯦ
ꯐꯣꯂꯣ ꯇꯧꯔꯒ ꯍꯦꯛꯇ ꯎꯒꯗꯕꯁꯨ ꯅꯠꯇꯦ
ꯅꯉ ꯑꯩꯈꯣꯟꯗ ꯐꯂꯕꯦꯛꯇꯔꯁ ꯑꯩꯒꯤ ꯑꯩꯒꯤ ꯔꯤꯀ꯭ꯋꯦꯁꯇꯨꯗ ꯑꯦꯛꯁꯦꯞ ꯇꯧꯕꯤꯔꯒ